ꯍꯂꯣ
ꯇꯥꯕ꯭ꯔꯣ ꯅꯪꯒꯤ ꯀꯩꯅꯣ ꯇꯥꯏ ꯚꯥꯏꯕ꯭ꯔꯦꯁꯟ ꯇꯥꯏ ꯎꯝ
ꯍꯣꯏ ꯍꯧꯖꯤꯛ ꯚꯥꯏꯕ꯭ꯔꯦꯁꯟ ꯂꯥꯛꯄꯒꯤꯅꯦ ꯀꯩꯗꯧꯔꯤꯅꯤ
ꯅꯪꯒꯤ ꯅꯦꯠꯋꯥꯛꯁꯨ ꯕꯦꯔꯥ ꯅꯦꯍꯦ
ꯍꯧꯖꯤꯛꯇꯤ ꯌꯥꯔꯕ ꯅꯠꯇ꯭ꯔꯣ
ꯍꯧꯖꯤꯛꯇꯤ ꯁꯦꯡꯅ ꯇꯥꯔꯦ ꯍꯣꯏ ꯉꯁ
ꯍꯣꯏ ꯑꯁ ꯚꯥꯏꯕ꯭ꯔꯦꯁꯟ ꯉꯛꯇ ꯂꯥꯛ ꯀꯔꯤ ꯍꯥꯏꯕ
ꯉꯊꯥꯏꯗꯣ
ꯎꯝ
ꯅꯪꯅ ꯉꯥꯡꯕꯗꯣ ꯑꯩꯅ ꯑꯦꯟꯁꯔ ꯇꯧꯕꯅꯦꯕ ꯈꯨꯝꯕꯅꯦꯕ ꯑꯗꯣ ꯅꯪꯅ ꯁꯨꯡꯛꯇ ꯇꯥꯕꯤꯗꯕ
ꯑꯣ ꯑꯁ ꯋꯥꯕꯗꯨ
ꯑꯁꯦꯡꯕꯗꯤ ꯑꯩꯗꯤ ꯔꯨꯝꯗ ꯇꯥꯎꯕꯅꯦꯕ ꯏꯃꯥꯟꯅꯕꯤꯁꯨ ꯇꯧꯔꯒ ꯂꯩꯕ ꯃꯥꯁꯦ ꯃꯆꯤꯟꯁꯦ ꯀꯜꯂꯛꯄ ꯑꯗꯨꯗꯒꯤ ꯑꯩꯁꯦ ꯃꯤ ꯑꯇꯣꯞꯄ ꯔꯨꯝꯗ ꯆꯠꯄ
ꯎꯝ
ꯑꯗꯨꯒꯤ ꯃꯤ ꯔꯨꯝ ꯃꯤ ꯑꯇꯣꯞꯄ ꯔꯨꯝꯗ ꯆꯠꯄꯁꯨ ꯏꯟꯇꯔꯅꯦꯠ ꯌꯥꯝ ꯅꯨꯡꯉꯥꯏꯗꯕ ꯑꯗꯨ ꯋꯥꯏꯐꯥꯏ ꯁꯝ꯭ꯔ ꯇꯥꯎꯕꯅꯦꯕ ꯑꯩꯥꯏ ꯑꯗꯨꯒ ꯍꯧꯖꯤꯛꯇꯤ ꯑꯩꯒꯤ ꯅꯦꯠꯋꯥꯛꯛꯁꯤꯁꯨ ꯌꯥꯝꯅ ꯅꯨꯡꯉꯥꯏꯇ꯭ꯔꯦ ꯍꯣꯟꯗ
ꯎꯝ
ꯕꯦꯔꯥ ꯌꯥꯝ ꯀꯥꯔꯒ ꯂꯩꯔꯦ ꯑꯩ ꯁꯣꯛꯅꯤꯡ ꯐꯞꯕꯅꯤ
ꯅꯪꯗꯤ ꯍꯧꯖꯤꯛ ꯀꯔꯤ ꯇꯧꯔꯒ ꯂꯩꯕ꯭ꯔꯣ꯫
ꯀꯔꯁꯨ ꯇꯧꯗꯦ ꯑꯗꯨꯝ ꯐꯝꯃꯦ ꯐꯝ ꯐꯝ ꯐꯝ ꯐꯝ ꯐꯣꯟ ꯌꯦꯡ ꯐꯝ ꯐꯝ ꯐꯝ ꯁꯤꯅꯤ ꯑꯩꯈꯣꯏꯒꯤ ꯗꯤꯇꯤꯁꯦ
ꯃꯁꯂꯤ ꯄꯥꯛ ꯆꯠꯇ꯭ꯔꯕꯣ ꯉꯁꯤꯗꯤ꯫
ꯄꯥꯔꯛ ꯆꯠꯇ꯭ꯔꯦ ꯉꯔꯥꯡꯗꯣ ꯑꯃꯗ ꯆꯠꯑꯦ ꯀꯔꯤ ꯕꯥꯏꯑꯣꯗꯥꯏꯚꯔꯁꯤꯇꯤ ꯄꯥꯔꯛ ꯍꯥꯏꯕ꯭ꯔꯥ꯫
ꯁꯟꯖꯤꯕꯥꯟ ꯗꯨꯔꯥ
ꯈꯪꯗꯦ ꯈꯪꯗꯦ ꯕꯥꯏꯑꯣꯗꯥꯏꯚꯔꯁꯤꯇꯤ ꯄꯥꯛ ꯎꯝ
ꯍꯪꯉꯦ ꯑꯗꯨꯗꯒꯤ ꯑꯩꯈꯣꯏꯗꯤ ꯎꯠꯁꯣꯏꯒꯨꯝꯕ ꯍꯨꯔꯥꯟꯕ ꯆꯠ ꯆꯠꯂꯦꯅꯦ
ꯑꯣ ꯑꯗꯨ ꯃꯐꯝꯗꯣ ꯆꯠꯂꯦ ꯉꯔꯥꯡꯗꯣ
ꯑ ꯑꯗꯨ ꯃꯐꯝꯗ ꯃꯅꯨꯡꯗꯅꯦ ꯌꯥꯝ ꯐꯖꯕ ꯃꯐꯝ ꯂꯩꯕꯅꯦ ꯅꯣꯏ ꯃꯅꯨꯡ ꯐꯥꯎ ꯆꯪꯕ꯭ꯔꯥ
ꯆꯪꯉꯦ ꯅꯨꯡ ꯅꯨꯡ ꯂꯩꯕꯗꯣ
ꯑꯣ ꯑꯣ ꯏꯁꯤꯡꯒ ꯇꯥꯔꯒ ꯀꯣ ꯑ ꯑꯗꯨ ꯅꯍꯥꯟ ꯑꯩꯈꯣꯏ ꯆꯪꯪꯂꯒ ꯑꯩꯈꯣꯏꯗꯤ ꯏꯆꯦꯅ ꯃꯥꯗꯤ ꯄ꯭ꯔꯦꯒꯅꯦꯟ ꯇꯧꯕꯅꯤꯅ ꯋꯥꯔꯦꯅ ꯍꯛꯆꯥꯡ ꯐꯖꯅ ꯌꯦꯡꯍꯧꯗ꯭ꯔꯒ ꯍꯜꯂꯛꯈ꯭ꯔꯕꯅꯦꯕ
ꯑꯣ
ꯑꯁ ꯑꯗꯨ ꯅꯨꯃꯤꯠꯇꯨꯗꯤ ꯀꯤꯂꯣꯃꯤꯇꯔ ꯇꯔꯥꯃꯨꯛ ꯍꯦꯟꯅ ꯆꯠꯂꯝꯃꯅꯤ ꯑꯩ
ꯑꯩꯈꯣꯏꯁꯨ ꯆꯠꯂꯦ ꯉꯔꯥꯡꯗꯣ ꯑꯂꯩ ꯍꯜꯂꯛꯄꯗ ꯀꯣꯛ ꯅꯔꯦ ꯈꯪꯕ꯭ꯔꯥ
ꯑꯣ ꯑꯦ ꯋꯥꯔꯝꯃꯅꯤ
ꯒꯤꯗꯣ ꯄꯦꯔ ꯁꯤꯇꯃꯣꯟ ꯄꯔꯦꯁꯤꯇꯃꯣꯜ ꯆꯥꯔꯒ ꯇꯨꯝꯕꯅꯤ
ꯑꯣ ꯑꯁ ꯀꯅꯥ ꯀꯅꯥ ꯆꯠꯄ꯭ꯔꯥ ꯅꯪ ꯊꯤ ꯋꯥꯕꯅꯤꯀꯣ ꯆꯠꯄꯗꯣ
ꯋꯥꯏꯌꯦ ꯑꯜꯂꯥꯢ ꯆꯠ ꯆꯠ ꯆꯠ ꯆꯠ ꯆꯠ ꯆꯠꯠ ꯆꯠꯄꯗꯤ ꯀꯌꯥ ꯋꯥꯗꯦꯕ ꯌꯨꯝ ꯍꯜꯂꯛ ꯌꯨꯝ ꯍꯜꯂꯛꯅꯤꯉꯥꯏ ꯆꯠꯄꯗꯀꯣ ꯀꯣꯛ ꯅꯥꯕ ꯍꯧꯔꯦ
ꯑꯗꯨ ꯅꯕꯅꯤꯗꯤ ꯎꯕꯔ ꯍꯦꯛ ꯀꯥꯛꯑꯒ ꯂꯥꯛꯑꯣ ꯌꯥꯗ꯭ꯔꯣ
ꯅꯠꯇꯦꯌꯦ ꯆꯠꯕꯗꯣ ꯍꯣꯏ ꯑꯅꯤꯅꯦ ꯑꯗꯨꯒ ꯃꯥꯒꯤ ꯃꯄꯥꯇꯣꯟꯗꯣ ꯑꯗꯨꯒ ꯃꯄꯥꯇꯣꯟꯒꯤ ꯃꯃꯥꯟꯅꯕ ꯑꯃ ꯃꯤ ꯃꯔꯤ ꯆꯠꯄꯅꯦ
ꯑꯣ ꯑꯁ ꯑꯩꯈꯣꯏꯁꯨ ꯅꯍꯥꯟ ꯏꯆꯦꯈꯣꯏꯅ ꯆꯠꯄꯒ ꯍꯣꯏ ꯑꯥ ꯁꯤꯅꯤꯉꯥꯏꯒꯨꯝꯅꯀꯣ ꯅꯨꯡꯁꯥ ꯀꯌꯥꯝ ꯁꯥꯔꯒ ꯍꯥꯜꯂꯛꯄꯅꯦ ꯑꯩ ꯁꯤ ꯍꯥꯢꯒꯨꯝꯅ ꯍꯥꯥꯜꯂꯛꯄꯅꯦ ꯑꯗꯨꯢ ꯅꯨꯃꯤꯠꯇ
ꯑꯂꯥ
ꯅꯠꯇꯦ ꯑꯩꯈꯣꯏꯗꯤ ꯆꯠꯄ ꯃꯇꯝꯗ ꯀꯣ
ꯑꯣ ꯎꯝ ꯅꯪꯒꯤ ꯅꯦꯠꯋꯥꯛ ꯑꯃꯨꯛ ꯍꯧꯔꯦ ꯇꯥꯕ꯭ꯔꯣ
ꯔꯑꯣ
ꯅꯪ ꯌꯥꯗ꯭ꯔꯦ
ꯇ
ꯍꯣꯏ ꯅꯪꯒꯤꯗꯣ ꯍꯧꯖꯤꯛꯇꯤꯃꯨꯛ ꯇꯥꯔꯦ
ꯑꯥ
ꯇꯥꯏꯌꯦ ꯑꯩꯗꯤ
ꯑ ꯑꯩꯁꯨ ꯇꯥꯔꯦ
ꯎꯝ ꯅꯪ ꯏ ꯅꯦꯠ ꯋꯥꯥꯛ ꯇꯣꯦꯕ
ꯍꯣꯏ ꯏꯆꯦꯒ ꯍꯧꯖꯤꯛ ꯈꯛꯇ ꯈꯨꯝ ꯑꯗꯨ ꯃꯐꯝꯒꯤ ꯂꯦꯡꯕꯗꯤ ꯐꯝꯕ꯭ꯔꯥ ꯂꯩꯕꯅꯦꯕ ꯑꯩ
ꯎꯝ
ꯇꯥꯕ꯭ꯔꯥ ꯑꯗꯨꯒ ꯏꯆꯦꯒꯁꯨ ꯍꯣꯝꯕ ꯂꯣꯏꯔ ꯑꯗꯨꯒ ꯅꯪꯉꯣꯟꯗ ꯇꯥꯎꯧꯕꯅꯦ ꯅꯍꯥꯡꯗ ꯏꯕꯥꯅꯤ ꯁꯦ ꯈꯔ ꯌꯥꯗꯕ ꯃꯥꯜꯂꯦ ꯏꯕꯥꯅꯤꯁꯦ
ꯑꯗꯨꯅꯦ ꯁꯥꯟꯅꯒꯅꯨ ꯍꯥꯏꯕ꯭ꯔꯥ ꯈꯪꯗꯦꯗ
ꯍꯣꯏ ꯍꯧꯖꯤꯛꯇꯤ ꯀꯔꯤ ꯊꯕꯛ ꯇꯧꯕ꯭ꯔꯥ ꯀꯔꯤ ꯌꯦꯟꯖꯥꯡ ꯊꯣꯡꯗꯣꯏꯅꯣ ꯉꯁꯤ ꯑꯁ ꯍꯥ
ꯌꯦꯟꯁꯥꯡꯁꯦ ꯈꯪꯗ꯭ꯔꯤ ꯍꯣꯔꯦꯟ ꯎꯕ ꯃꯥꯦ
ꯑꯥ ꯍꯦ ꯕ
ꯑꯩ ꯅꯣꯡ ꯆꯨꯨꯔꯦ ꯍꯥꯏꯗꯅ
ꯍꯣꯏ ꯍꯧꯖꯤꯛꯇꯤ ꯅꯨꯡꯁꯥ ꯊꯣꯛꯄ ꯍꯧꯔꯦ ꯑꯃꯨꯛꯀ ꯅꯨꯡꯁꯥ ꯊꯣꯛꯄ ꯍꯧꯔꯦ
ꯂꯗ
ꯍꯣꯏ ꯁꯥꯕꯗꯨ ꯑꯗꯣ ꯉꯁꯤꯕꯨꯗꯤ ꯏꯪꯗꯤ ꯏꯪꯉꯤ ꯁꯤꯕꯨ ꯍꯥꯏꯔꯗꯤ ꯍꯧꯖꯤꯛꯇꯤ ꯑꯩ ꯏꯔꯨ ꯊꯣꯛꯑꯒ ꯆꯥꯎꯗꯕꯒꯤꯀꯣ
ꯎꯝ
ꯍꯣꯔꯦꯟ ꯏꯔꯨꯔꯒꯒꯨꯝꯕ ꯇꯧꯔꯗꯤ ꯈꯔꯗꯤ ꯐꯥꯗꯤ ꯐꯥꯔꯅꯤ
ꯍꯣꯏ
ꯑꯩ ꯀ꯭ꯂꯥꯁ ꯀꯥꯕ ꯍꯧꯥꯎꯅꯤꯡꯉꯥꯏꯒꯤ ꯈꯜꯂꯒ ꯇꯟꯕꯗꯨ ꯂꯣꯏꯔꯦ
ꯌꯥꯔꯦ ꯀ꯭ꯔꯔꯤ ꯇ ꯂꯤꯅꯣ ꯂꯥꯁꯥꯁ
ꯎꯝ ꯎ ꯂꯥꯁ ꯂꯥꯁ ꯏꯌꯥꯔ ꯑꯣꯏꯗ꯭ꯔꯤꯌꯦ ꯑꯩꯈꯣꯏꯗꯤ ꯅꯦꯛꯁ ꯏꯔ ꯂ ꯂꯩ
ꯀ꯭ꯂꯥꯁ ꯆꯌꯥꯔ ꯂꯩꯔꯤꯕ꯭ꯔꯣ
ꯑꯍꯣꯏ ꯅꯦꯛꯁ ꯌꯔ ꯑꯗꯨꯁꯨ ꯁꯦꯞꯇꯦꯝꯕꯔ ꯑꯣꯛꯇꯣꯕꯔ ꯅꯣꯕꯦꯝꯕꯔ ꯐꯥꯎ ꯇꯧꯗꯣꯏꯕ
ꯍ ꯨꯂꯥꯏꯟ ꯨꯂꯥꯏꯗ
ꯅꯣꯏꯗꯤ ꯁꯦꯃꯦꯁꯇꯔ ꯋꯥꯏꯁ ꯆꯠꯄꯒꯤꯅꯤꯅ
ꯎꯝ
ꯑꯩꯈꯣꯏꯅ ꯏꯔꯂꯤ ꯆꯠꯄꯗꯒꯤ ꯑꯁ ꯅꯣꯏꯒꯤ ꯀꯣꯂꯦꯖꯀ ꯃꯅꯥꯗꯦꯕ ꯍꯣꯏꯗꯤ ꯌꯥꯝ ꯅꯋꯥꯕꯅꯦ ꯍꯣꯏ ꯈꯨꯋꯥ ꯑꯃ ꯇꯧꯔꯒ ꯑꯩꯁꯦ ꯀꯔꯤ ꯇꯗꯦ ꯍꯣꯏ ꯅꯣꯏꯗꯤ ꯊꯕꯛ ꯆꯥꯔꯒ ꯄꯩꯁꯥ ꯊꯥ ꯇꯥꯟꯕ ꯍꯧꯕ ꯃꯇꯝꯗꯒꯤ ꯑꯩꯗꯤ ꯏꯟꯇꯔꯟꯁꯤꯞ ꯊꯤꯕ ꯆꯠꯄ ꯍꯧꯔꯗꯕꯅꯤ
ꯌꯥꯔꯦ ꯌꯥꯔꯦ ꯑꯩꯈꯣꯏꯒꯤꯗꯤꯀꯣ ꯑꯩꯈꯣꯏꯒꯤꯗꯤ ꯃꯆꯥ ꯎꯝ ꯃꯤꯡꯒꯤ ꯃꯃꯥꯡ
ꯃꯅꯥꯏꯌꯦ ꯍꯣꯏꯒ ꯀꯣ ꯅꯣꯏꯅ ꯑꯗꯨꯝ ꯍꯥꯏ ꯒ ꯂꯩꯌꯦ ꯍꯈꯣꯏꯕꯣ ꯆꯞ ꯃꯥꯟꯅꯕꯗꯨꯕꯨ ꯀꯔꯤ ꯇꯣꯉꯥꯟꯕ ꯂꯩꯔꯤꯕ꯭ꯔꯥ ꯆꯞ ꯃꯥꯟꯅꯩ ꯑꯩꯈꯣꯏ
ꯃꯅꯥꯗꯦ ꯃꯅꯥꯗꯦ
ꯑꯩꯈꯣꯏꯁꯨ ꯄꯩꯁꯥ ꯄꯤꯛꯄꯅꯦ ꯕꯦꯆꯤꯂꯔ ꯈꯛꯇ ꯂꯣꯏꯕꯗꯤ
ꯑꯗꯣ ꯃꯥꯁꯇꯔꯁꯨ ꯇꯧꯕꯅ ꯉ
ꯑ ꯑ ꯑꯩ ꯂꯥꯏꯔꯤꯛꯁꯦ ꯄꯥꯅꯤꯡꯗꯕꯒꯤꯀꯣ ꯇꯧꯅꯤꯡꯗꯦꯕ ꯌꯥꯝ
ꯎ
ꯁꯈ ꯄꯅꯤꯒꯂꯅ ꯃꯤꯒ ꯑꯣꯏꯅ ꯇꯥꯎꯔ ꯂꯩꯕꯗꯤ ꯈꯔ ꯇꯝꯅꯤꯡꯉ ꯈꯔ ꯔꯤ ꯍꯥꯏꯗ ꯇ ꯀꯁꯦ ꯅꯣꯏꯗꯤ ꯏꯁꯇꯔ ꯇꯝꯒꯦꯔꯥ ꯍꯥꯥ ꯍꯜꯂꯣ ꯍꯜꯂꯣ ꯇꯄꯣ ꯑ ꯑ ꯍꯜꯂꯣ ꯍ ꯂ ꯇꯥꯕ꯭ꯔꯣ ꯍꯦꯜꯂꯣ